ꯑꯁ ꯌꯣ ꯕ꯭ꯔꯣ ꯅꯪ ꯅꯨꯡꯉꯥꯏꯔꯤꯕꯣ
ꯅꯨꯡꯉꯥꯏꯒꯦꯔꯥ ꯅꯨꯡꯉꯥꯏꯔꯣꯏꯗ꯭ꯔꯥ ꯈꯪꯗ꯭ꯔꯦ ꯑꯣꯖꯥ
ꯑꯁ ꯀꯩꯒꯤꯔꯣ ꯑꯩ ꯑꯣꯖꯥꯗꯤ ꯅꯠꯇ꯭ꯔꯦꯀꯣ
ꯑꯣꯖꯥ ꯀꯧꯕꯗꯨꯅ
ꯑꯥ ꯑ ꯁꯣꯝꯁꯦ ꯑꯩꯉꯣꯟꯗꯒꯤ ꯍꯦꯟꯅ ꯑꯍꯟ ꯑꯣꯏꯕ ꯃꯥꯜꯂꯦ ꯑꯍꯥ
ꯍꯦꯍꯦ ꯍꯟꯕ꯭ꯔꯥ ꯍꯟꯗꯕ꯭ꯔꯥ
ꯀꯩꯁꯨ ꯀꯥꯏꯗꯦꯗ ꯎꯝ ꯄꯥꯈꯪꯅꯦ ꯀꯩꯅꯣ
ꯑꯗꯨꯗꯤ ꯍꯦꯍꯦ
ꯀꯩ ꯏꯟꯖꯥꯡ ꯆꯥꯔꯒꯦ
ꯑꯁ ꯂ ꯑꯌꯨꯛꯀꯤꯁꯤꯗꯤ ꯍꯪꯒꯥꯝ ꯔꯣ ꯀꯔꯤ ꯀꯔꯤꯅꯣ ꯃꯇꯝ ꯇꯥꯡꯛꯒꯤ ꯃꯅꯥ ꯃꯁꯤꯡ ꯆꯥꯕꯗꯣ ꯍꯥꯏꯕ ꯇꯥꯔꯦ
ꯑꯣ ꯑꯗꯨꯅ ꯏꯁꯥ ꯐꯕꯅꯦꯗ
ꯎꯝ
ꯎꯝ ꯃꯇꯝ ꯃꯇꯝꯒꯤ ꯑꯩ ꯑꯩꯁꯨ ꯑꯁ ꯉꯁꯤ ꯢꯟꯖꯥꯡ ꯍꯥꯎꯇꯤꯅꯦ ꯑꯂꯨꯒ ꯍꯋꯥꯏ ꯆꯌꯦꯅꯦ
ꯑꯁ ꯑꯗꯨꯅ ꯏꯟꯇꯔꯅꯦꯁꯟꯅꯦꯜꯒꯤꯅꯤ ꯀꯩꯅꯣ
ꯑꯣ ꯑꯗꯨꯅꯁ ꯑꯗꯨꯗꯤ ꯅꯨꯡꯇꯤꯗꯤ ꯆꯥꯕꯗꯤ ꯌꯥꯏꯕ
ꯏꯆꯥꯁꯨ ꯐꯕ ꯀꯣ
ꯑꯥ
ꯍꯋꯥꯏꯃꯨꯛ ꯐꯕ ꯂꯩꯇ꯭ꯔꯦꯗ
ꯍꯋꯥꯏꯅꯦ ꯐꯩꯌꯦ
ꯑꯗꯨꯅꯦ ꯃꯈꯟ ꯃꯈꯜꯒꯤ ꯍꯋꯥꯏꯗꯨꯁꯨ ꯑꯗꯨꯝ ꯍꯣꯠꯅꯕꯤꯌꯨ ꯈꯣꯡꯉ꯭ꯔꯥꯏ ꯆꯜꯂꯒ ꯐꯨꯗꯣꯕꯗꯣ
ꯑ ꯑꯗꯨꯅ ꯍꯦꯟꯅ ꯐꯕꯅꯦ ꯆꯥꯛ ꯍꯥꯞꯄꯒ ꯑ꯭ꯁꯥ ꯉꯥ ꯇꯥꯎꯕꯒ ꯂꯩꯔꯗꯤꯀꯣ
ꯑꯗꯨꯅꯤ ꯑ ꯊꯕꯛ ꯋꯥꯅ ꯍꯜꯂꯛꯄꯗ ꯏꯔꯣꯟꯕ ꯑꯃ ꯑꯣꯏ ꯑꯣꯏꯒꯦꯔꯥ ꯃꯣꯔꯣꯛ ꯃꯦꯠꯄ ꯑꯃ ꯑꯣꯏꯒꯦꯔꯥ ꯁꯛꯀꯪꯒ ꯃꯦꯠꯄꯒ ꯑꯣꯏꯔꯝꯃꯗꯤ ꯐꯩ
ꯑꯁ ꯁꯀꯪ ꯀ ꯍꯥꯏꯔꯗꯤ ꯑꯁ ꯇꯅꯤꯡꯉꯦ ꯍꯦ
ꯍꯤꯛꯍꯤꯛ ꯑꯩꯁ
ꯁꯟꯒꯤꯗꯣ ꯁꯟꯒꯤ ꯁꯛꯀꯥꯡꯗꯣ
ꯎꯝ
ꯑꯗꯨ ꯑꯣꯏꯅ ꯍꯥꯎꯌꯦꯅꯦ ꯃꯣꯔꯣꯛꯀ ꯃꯦꯠꯂꯒ ꯑꯁ ꯆꯥꯟꯅꯩꯕ ꯃꯣꯏꯗꯤ
ꯑꯗꯨꯗ ꯈꯔ ꯃꯅꯝ ꯈꯔ ꯁꯥꯠꯄ ꯀꯔꯤ ꯍꯥꯏꯒꯦꯔꯥ ꯃꯔꯨ ꯒ꯭ꯔꯤꯟ ꯀꯂꯔꯗ ꯇꯧꯔꯒ ꯑꯃ ꯑꯅꯝ ꯖꯤꯡ ꯖꯤꯡ ꯂꯥꯎꯕ ꯑꯃ ꯀꯣ
ꯑꯥ
ꯑ ꯑꯗꯨꯒ ꯍꯥꯞꯆꯤꯜꯂꯗꯤ ꯍꯥꯎꯗꯤ ꯍꯥꯎꯔꯅꯤ
ꯎꯝ ꯀꯥꯡ ꯀꯥꯏ ꯀꯥꯡ ꯆꯤꯛꯄꯅ ꯂꯣꯏꯔꯅꯦ ꯑꯩꯈꯣꯏꯒ
ꯓꯥ ꯒꯨꯗ ꯅꯥꯏꯠ ꯊꯥꯕꯤꯌꯣ
ꯂꯥꯠ ꯊꯥꯔꯁꯨ ꯌꯥꯗꯦꯅꯦ ꯀꯥꯡ ꯌꯥꯝꯃꯟꯕꯒꯤ
ꯒꯨꯗ ꯅꯥꯏꯠ ꯊꯥꯕꯤꯌꯣ ꯒꯨꯗ ꯅꯥꯏꯠ
ꯒꯨꯗ ꯅꯥꯏꯠ ꯊꯥꯗ꯭ꯔꯦ ꯑꯩꯈꯣꯏꯗꯤ ꯑꯥ ꯀꯩ ꯍꯥꯏꯁꯤꯔꯥ ꯒꯨꯗ ꯅꯥꯏꯗꯒꯤ ꯍꯦꯟꯅ ꯐꯕ ꯑꯃ ꯂꯩꯔꯦꯗꯅ ꯑꯥ ꯌꯦꯔꯨꯝ ꯀ ꯃꯔꯨꯝ ꯑꯥ ꯀꯣꯚꯔꯗꯣ ꯑꯗꯨꯅ ꯍꯦꯟꯅ ꯐꯔꯦ ꯑꯥ ꯑꯗꯨ ꯑꯣꯏꯅ ꯐꯔꯦꯕ
ꯑꯥ ꯑꯗꯨꯅꯦ
ꯑꯩꯁꯨ ꯎꯄꯥꯏ ꯂꯩ ꯃꯟꯗꯕꯒꯤ ꯀꯣ ꯅꯣꯡꯃ ꯑꯗꯨꯝ ꯇꯧꯅꯦꯕ ꯒꯨꯗꯅꯥꯏꯠꯁꯨ ꯂꯩꯇ꯭ꯔꯦ ꯑꯗꯨꯒꯤ ꯌꯦꯔꯨꯝꯒꯤ ꯑꯗꯨꯏ ꯀꯣꯚꯔꯅ ꯑꯗꯨꯝ ꯇꯧꯔꯦ
ꯍꯣꯏ ꯑꯗꯨꯅ ꯚꯦꯁ ꯑꯣꯏꯗꯤ ꯑꯣꯏꯕꯅꯤ
ꯃꯅꯝꯗꯤ ꯀꯟꯕ ꯑꯗꯨ ꯑꯁ ꯀꯥꯡꯗꯤ ꯆꯤꯇ꯭ꯔꯦꯗꯅ
ꯎꯝ ꯍꯛꯆꯥꯡꯗꯤ ꯁꯣꯛꯄꯅꯦ ꯑꯣꯖꯥ ꯑꯗꯨꯗꯣ ꯒꯨꯗ ꯅꯥꯏꯠꯁꯨ ꯍꯛꯆꯥꯡ ꯁꯣꯛ ꯑꯅꯤꯃꯛ ꯁꯣꯛ ꯑꯗꯨꯅꯦ ꯀꯥꯡ ꯑꯣꯏꯕꯒꯤ ꯀꯥꯡ ꯑꯣꯏꯅ ꯁꯤ ꯕꯅꯦ ꯃꯤꯑꯣꯏ
ꯃꯤꯑꯣꯏꯕꯁꯨ ꯎꯝ ꯇꯞ ꯇꯞꯅ ꯆꯥꯈꯤꯅꯤ ꯃꯅꯨꯡꯗꯗꯤ ꯌꯥꯗꯕ
ꯑꯥ
ꯂꯗꯤ ꯀꯃꯥꯏꯅ ꯇꯧꯔꯤ ꯀꯩꯇꯧꯔ ꯂꯩꯕ꯭ꯔꯣ
ꯑꯁ ꯑꯩꯗꯤ ꯀꯩꯁꯨ ꯇꯧꯗꯦꯗ ꯑꯗꯨꯝ ꯌꯨꯝꯗ ꯂꯥꯛꯑꯦ ꯈ꯭ꯔ ꯈ꯭ꯔ ꯇꯧꯅ ꯈ ꯈ꯭ꯔ ꯈ꯭ꯔ ꯊꯕꯛ ꯇꯧ ꯑꯗꯨ ꯈꯛꯇꯅꯤꯗ
ꯑꯣꯖꯥꯗꯤ ꯀꯩꯀꯩ ꯇꯧꯔꯤ
ꯑꯩꯁ ꯑꯩꯁꯨ ꯑꯗꯨꯝ ꯊꯕꯛ ꯈꯔ ꯈꯔ ꯑꯌꯨꯛ
ꯎꯝ
ꯆꯠꯂꯒ ꯑꯗꯨꯝ ꯍꯜꯂꯛ ꯑꯗꯨꯝ ꯌꯨꯝꯗ ꯑꯗꯨꯝ ꯂꯩꯕ
ꯑꯗꯨꯅ ꯐꯕꯅꯦ ꯍꯛꯇꯥꯡ ꯈꯔ ꯈꯔ ꯋ ꯋꯥꯀꯤꯡ ꯂꯣꯏꯔꯒꯅ ꯋꯥꯀꯤꯡ ꯆꯠ
ꯍꯣꯏ ꯍꯣꯏ ꯋꯥꯛꯀꯤꯡꯕꯨꯗꯤ ꯆꯠꯆꯩ ꯋꯥꯛꯀꯤꯡ ꯍꯜꯂꯛꯑꯒ ꯏꯔꯨ ꯂꯣꯏꯔꯒ ꯍꯧꯖꯤꯛ ꯐꯃꯨꯡꯗ ꯀꯥꯏꯅ ꯅꯨꯡꯗꯥꯡ ꯕꯣꯜ ꯌꯦꯡꯕꯒꯤ ꯐꯖꯟꯅ ꯇꯨꯝꯁꯤꯠ ꯐꯥꯗ꯭ꯔꯕꯒꯤꯀꯣ
ꯑꯁ ꯉꯁꯤ ꯀꯩꯀꯩ ꯂꯩꯕ꯭ꯔ ꯕꯣꯜꯗꯣ
ꯑꯁ ꯉꯁꯤꯒꯤꯗꯤ ꯑꯩ ꯈꯪꯗ꯭ꯔꯦꯅꯦ ꯉꯁꯤ ꯒꯤꯗꯤꯅꯦ
ꯎꯝ ꯍꯌꯦꯡꯗꯤ ꯑꯔꯖꯦꯟꯇꯤꯅꯥ ꯂꯩꯅꯦ ꯑ ꯑꯔꯖꯦꯟꯇꯤꯅꯥꯗꯤ ꯌꯦꯡꯉꯅꯦ ꯑꯣꯏꯈ꯭ꯔꯒꯦ ꯔꯣꯅꯥꯜꯗꯣꯅ ꯁꯝꯄꯣꯔꯠ ꯇꯧꯔꯒꯦ
ꯑꯗꯨꯅꯦ ꯆꯞ ꯆꯥꯏ
ꯎꯝ
ꯑꯥꯔꯖꯦꯟꯇꯤꯅꯥꯅ ꯑꯗꯨꯝ ꯅꯩꯔꯛꯇꯧ ꯃꯥꯜꯂꯦꯗ
ꯎꯝ ꯑꯔꯖꯦꯟꯇꯤꯅꯥ ꯃꯦꯁꯤꯗꯤ ꯌꯥꯝ ꯍꯩꯅꯦ ꯂꯥꯏ ꯃꯆꯥꯥꯒꯨꯝꯅꯦ ꯃꯣꯏꯗꯤ
ꯇꯦꯂꯦꯟꯠ ꯄꯤꯕꯤꯕ ꯍꯥꯏꯕꯁꯤꯕꯣ
ꯃꯉꯣꯟꯗ ꯕꯣꯜ ꯅꯞꯈ꯭ꯔꯗꯤ ꯑꯩꯁ ꯄꯥꯛ ꯁꯣꯏꯗꯕꯅꯦꯕ
ꯑꯗꯨꯅꯤ
ꯃꯥ ꯑꯗꯨ ꯁꯣꯏꯕ ꯍꯥꯏꯕꯨ ꯄꯦꯅꯥꯜꯇꯤꯗꯤ ꯀꯥꯎꯕ ꯍꯩꯇꯦꯕ ꯃꯥ ꯄꯥꯁ ꯇꯧꯔ ꯗꯤ ꯏ ꯎꯝ
ꯉꯔꯥꯡꯒꯤ ꯃꯦꯁꯇꯤ ꯌꯦꯡꯕꯤꯕ꯭ꯔꯣ
ꯑꯁ ꯌꯦꯡꯗ꯭ꯔꯦꯗ ꯑꯩ ꯕꯣꯜ ꯄꯪꯌꯦꯡ ꯌꯦꯡꯗꯦꯗ ꯑꯦꯝ ꯕꯤ ꯌꯥꯝ ꯇꯞꯃꯜꯂꯦꯕ ꯇꯤꯚꯤ ꯌꯥꯎꯗꯕꯅꯤꯅ ꯀꯣ ꯐꯣꯟꯗ ꯃꯔꯛ ꯃꯔꯛ ꯌꯦꯡ ꯑꯗꯨꯅꯤ
ꯁꯟꯗꯦ ꯃꯥꯜꯂꯤ
ꯌꯦꯡꯗꯤ ꯌꯦꯡꯅꯤꯡꯕꯅꯦꯕ ꯑꯗꯣ ꯌꯦꯡꯕ ꯐꯪꯗꯦ
ꯑꯗꯨ ꯑꯣꯏꯔꯗꯤ ꯂꯩꯀꯥꯏꯗꯒ ꯊꯣꯛꯂꯛꯑꯒ ꯌꯦꯡꯃꯤꯟꯅꯕ ꯑꯗꯨꯅ ꯕꯦꯁ ꯑꯣꯏꯕꯅꯤ
ꯎꯝ ꯑꯁ ꯃꯤ ꯌꯥꯝꯕꯗꯤ ꯌꯦꯡꯕ ꯅꯨꯡꯉꯥꯏ ꯑꯣ ꯏꯊꯟꯇ ꯌꯦꯡꯉꯗꯤ ꯕꯣꯔꯤꯡ ꯀꯥꯏꯌꯦꯕ
ꯑꯣ ꯒꯣꯜ ꯆꯪꯉꯒ ꯂꯥꯎꯔꯒ ꯇꯧꯕꯗꯣ ꯑꯗꯨꯅ ꯅꯨꯡꯉꯥꯏꯕꯅꯦ ꯋꯥ꯭ꯔꯜ ꯀꯞ ꯃꯇꯝꯗꯨꯗꯤ
ꯎꯝ
ꯑꯩꯈꯣꯏꯒꯤ ꯋꯦꯗꯔꯗꯤ ꯀꯃꯥꯏ ꯀꯃꯥꯏ ꯇꯧꯒꯦ
ꯁꯦ ꯈꯪꯗꯦꯅꯦ ꯉꯁꯤ ꯅꯣꯡ ꯆꯨꯒꯗ꯭ꯔꯥ ꯆꯨꯔꯣꯏꯗ꯭ꯔꯥ
ꯅꯨꯡꯁꯥ ꯁꯥꯕ꯭ꯔꯣ ꯉꯁꯤ ꯅꯣꯡ ꯃꯪꯕ꯭ꯔꯣ
ꯅꯣꯡꯃꯪꯉꯦ ꯅꯨꯡꯁꯥꯗꯤ ꯄꯪꯁꯥ ꯁꯥꯗꯦꯗ ꯉꯁꯤꯗꯤ ꯏꯪꯉꯤꯗ ꯅꯣꯡ ꯃꯪꯕꯅ ꯍꯦꯜꯂꯦ
ꯉꯁꯤ ꯅꯣꯡꯆꯨꯒꯦꯔꯥ ꯈꯪꯗꯦ ꯃꯪꯗꯤ ꯃꯪꯉꯤ ꯅꯣꯡꯁꯦ
ꯎꯝ ꯆꯤꯡꯗꯗꯤ ꯉꯁꯥꯏ ꯆꯨꯏ ꯍꯥꯏꯕꯅꯤ
ꯆꯤꯡꯗ ꯆꯨꯔꯗꯤ ꯑꯁ ꯁꯣꯝꯗꯁꯨ ꯑꯗꯨꯝ ꯄꯥꯏꯊꯔꯛꯀꯅꯤꯅꯦ
ꯑꯝ
ꯍꯣꯔꯦꯟ ꯅꯨꯡꯗꯥꯡ ꯑꯣꯏꯕꯩꯔꯥ ꯀꯔꯤ ꯔ ꯁꯥꯃꯟꯕꯒꯤ ꯈꯔ ꯈꯔ ꯇꯥꯕꯗꯨꯁꯨ ꯆꯨꯝ ꯐꯔꯦꯗ ꯀꯣ
ꯎꯝ ꯉꯁꯤꯗꯤ ꯌꯥꯝ ꯁꯥꯏꯗꯦꯅ ꯉꯔꯥꯡ ꯅꯍꯥꯟꯗꯣ ꯑꯁ ꯌꯥꯝ ꯁꯥꯏꯌꯦ ꯑꯗꯨ ꯅꯃꯤꯠꯇꯁꯨ ꯅꯣꯡ ꯇꯥ ꯆꯨꯕ꯭ꯔꯥ ꯈꯪꯗꯦꯗ
ꯁꯥꯔꯁꯨ ꯍꯨꯛ ꯍꯨꯛ ꯍꯨꯞ ꯍꯨꯞ ꯂꯥꯎꯕꯗꯨꯗꯤ
ꯑꯥ ꯅꯨꯡ ꯅꯨꯡꯁꯤꯠꯀꯗꯣ ꯑꯩꯁ ꯐ꯭ꯔꯦꯁ ꯑꯣꯏꯗ꯭ꯔꯦꯕ ꯏꯪꯗ꯭ꯔꯦꯕ
ꯊꯥꯕꯁꯤ ꯆꯪꯗ꯭ꯔꯦꯕ ꯍꯨꯞ ꯍꯨꯞ ꯂꯥꯎꯕꯒꯤ ꯑꯩꯁ
ꯐꯦꯟ ꯊꯥꯔꯗꯤ ꯌꯥꯗ꯭ꯔꯦ ꯍꯦꯟꯅ ꯁꯥꯔꯦ ꯅꯣꯅꯦꯔꯣꯝꯗꯗꯤ ꯑꯁ ꯂꯩꯕ ꯉꯝꯗꯦꯍꯦ ꯅꯨꯃꯤꯠ ꯑꯅꯤ ꯅꯨꯃꯤꯠ ꯑꯃ ꯐꯥꯎ ꯂꯩꯗꯦꯕ ꯑꯗꯣ
ꯍꯤꯞꯀꯦ ꯇꯧꯕꯅꯦꯕ ꯑꯩꯁ ꯐꯦꯟ ꯊꯥꯔꯁꯨ ꯀꯩꯁꯨ ꯆꯪꯗꯦ
ꯃꯄꯥꯟ ꯃꯄꯥꯟ ꯂꯝꯒ ꯆꯞ ꯃꯥꯟꯅꯔꯝꯃꯅꯤ
ꯎꯝ
ꯗꯤꯒ꯭ꯔꯤꯖꯦ ꯑꯗꯨꯅꯦ ꯗꯤꯒ꯭ꯔꯤꯖꯦ ꯅꯍꯥꯟ ꯊꯥꯏꯅꯁꯨ
ꯎꯝ ꯗꯦꯜꯂꯤꯗꯤ ꯌꯥꯝ ꯁꯥꯕꯅꯦ
ꯗꯦ ꯂꯤꯒꯤ ꯇꯦꯝꯄꯔꯦꯆꯔ ꯑꯗꯨꯒꯤꯅꯦ ꯃꯤꯁꯨ ꯈꯔ ꯅꯨꯞ ꯑꯗꯣ ꯂꯩꯕꯁꯤꯡꯁꯦ ꯗꯥꯁ ꯁꯤꯡꯖꯦ ꯈꯔꯗꯤ ꯃꯨꯕꯖꯨ ꯃꯥꯂꯦ ꯃꯣꯏꯗꯤ ꯆꯪꯗ꯭ꯔꯕ ꯃꯥꯜꯂꯦꯅꯦ
ꯑꯥ ꯃꯨꯃꯟꯕꯒꯤꯅꯤ
ꯀꯥꯕꯗꯒꯤ ꯀꯥꯕ ꯍꯥꯏꯕꯁꯦ ꯑꯗꯨꯝ ꯃꯨꯕ ꯇꯥꯕꯅꯤ ꯀꯩꯅꯣ
ꯎꯝ
ꯑꯩꯈꯣꯏꯗꯤ ꯑꯩꯁ ꯗꯦꯜꯂꯤꯒ ꯂꯩꯔꯨꯔꯗꯤ ꯂꯣꯏꯔꯅꯤ ꯃꯌꯥꯥꯡꯉꯣꯟ ꯑꯂꯅꯤ ꯃꯁꯨ ꯃꯨꯔꯒ ꯔꯁꯤꯒ ꯂꯩꯔꯒꯥ
ꯌꯨꯝ ꯃꯅꯨꯡꯗ ꯂꯩꯔꯗꯤꯀꯣ ꯉꯧꯗꯤ ꯉꯧꯊꯣꯔꯛꯄ
ꯑꯝ
ꯑꯗꯨꯕ ꯈꯪꯗꯦ ꯑꯁ
ꯃꯅꯤꯄꯨꯔꯗꯅ ꯕꯦꯁ ꯑꯣꯏꯔꯦꯗ ꯎꯝ ꯁꯥꯕꯁꯨ ꯁꯥꯗꯦ ꯀꯩ ꯍꯥꯏꯁꯦꯔꯥ ꯅꯣꯔꯃꯦꯜꯒꯨꯝꯕ ꯂꯩꯔꯤꯗꯅ ꯑꯩꯈꯣꯏꯗꯗꯤ
ꯎꯝ ꯎꯄꯥꯥꯝꯕꯤꯒꯨꯝꯕ ꯍꯧꯕꯒꯤ ꯀꯣ ꯃꯅꯤꯄꯨꯔꯁꯤꯗꯤ ꯎꯄꯥꯥꯟꯕꯤꯅ ꯀꯣꯏꯁꯟ ꯂꯩꯕꯅꯤꯅ ꯈꯔꯗꯤ ꯅꯨꯡꯉꯥꯏꯔꯦ ꯅꯨꯡꯁꯤꯠꯁꯨ ꯃꯔꯛ ꯃꯔꯛ ꯍꯨꯝꯔꯛꯏ
ꯃꯄꯂꯝꯗꯗꯤ ꯀꯥꯢꯗꯒꯤ ꯍꯤꯍꯦ ꯃꯄꯥꯜꯂꯝꯗꯤ ꯎ ꯄꯥꯝꯕꯤ ꯄꯥꯎ ꯎꯗ꯭ꯔꯦꯅꯦ ꯒꯥꯔꯗꯦꯟꯗ ꯀꯩ ꯀꯩꯔ ꯑꯗꯨꯝ ꯁꯥꯟꯅꯔꯅꯤ ꯎꯝ ꯃꯣꯏ ꯀꯝꯄꯅꯤ ꯕꯤꯖꯤꯅꯦꯁꯁꯦ ꯌꯥꯝꯃꯟꯕꯩꯅꯤꯅꯦ ꯄꯨꯒ ꯂꯣꯏ ꯂꯩꯇ꯭ꯔꯦꯅꯦ ꯑꯅꯧ ꯑꯅꯧꯕ ꯐꯦꯛꯇ꯭ꯔꯤ ꯁꯥꯕꯗꯒꯤ ꯑꯗꯨ ꯑꯣꯏꯔꯝꯅꯤꯕ
ꯃꯣꯏ ꯄꯩꯁꯥ ꯄꯥꯏꯕ ꯉꯥꯛꯇꯪꯅ ꯑꯦꯁꯤ ꯄꯥꯏꯔꯒ ꯀꯣ ꯑꯦꯁꯤ ꯄꯥꯏꯔꯒ ꯃꯣꯏꯒꯤꯗꯤ ꯈꯔ ꯅꯨꯡꯉꯥꯏꯔꯦ ꯑꯗꯨꯕꯨ ꯑꯁ
ꯑꯁ ꯗꯦꯜꯂꯤꯗꯗꯤ ꯃꯤ ꯌꯥꯝ ꯁꯤꯒꯅꯤꯍꯦ ꯁꯥꯃꯟꯕꯩ ꯏꯅꯥ ꯈꯨꯟꯕꯗꯤ ꯑꯗꯨꯝ ꯍꯤꯡꯉꯦꯗ
ꯎꯝ
ꯕꯤꯈꯥꯔꯤꯁꯤꯡꯗꯤ ꯑꯗꯨꯝ ꯁꯤꯈ꯭ꯔꯅꯤ ꯁꯥꯃꯟꯕꯩ ꯎꯄꯥꯏ ꯂꯩꯇꯗꯅ
ꯃꯌꯥꯡꯁꯤꯡꯗꯤ ꯍꯩꯕꯅꯤꯀꯣ
ꯎꯝ
ꯇꯧꯔꯝꯃꯅꯤ ꯃꯣꯏ ꯇꯦꯛꯅꯣꯂꯣꯖꯤꯌꯥ ꯍꯥꯏꯕ꯭ꯔ ꯇꯦꯛꯅꯣꯂꯣꯖꯤ ꯍꯥꯏꯕ꯭ꯔ
ꯇꯦꯛꯅꯣꯂꯣꯖꯤ ꯍꯥꯏꯕ꯭ꯔ ꯇꯦꯛꯅꯣꯂꯣꯖꯤꯌꯥ ꯍꯥꯏꯕ꯭ꯔ ꯑꯅꯧ ꯅꯧꯕ ꯊꯣꯛꯂꯛꯏꯅꯦ
ꯃꯣꯏ ꯃꯤ ꯃꯀꯣꯛꯁꯤꯀꯣ ꯑꯩꯈꯣꯏꯒꯁꯨ ꯃꯥꯟꯅꯗꯕ ꯃꯣꯢꯒꯁꯦꯀꯣ
ꯃꯌꯥꯡꯒꯤ ꯃꯀꯣꯛꯁꯦ ꯀꯩꯅꯣ ꯑꯁ ꯍꯥꯞꯔꯞꯄꯨ ꯃꯥꯜꯂꯦꯗ
ꯃꯣꯏꯗꯤ ꯋꯥꯡ ꯋꯥꯡꯅ ꯑ ꯎꯄꯥꯥꯟꯕꯤꯒꯨꯝꯕ ꯃꯩ ꯁꯦꯝꯕꯒꯨꯝꯕ ꯑꯗꯨ ꯑꯣꯏꯔꯁꯨ ꯌꯥꯝ ꯋꯥꯡꯉꯦꯕ ꯑꯗꯣ ꯑꯁ ꯀꯃꯥꯏꯅ ꯀꯥꯒꯅꯤ
ꯑꯩꯈꯣꯏꯗꯤ ꯎꯝ ꯋꯥꯟꯊꯥꯈ꯭ꯔꯅꯤ
ꯑꯗꯨꯅꯦ ꯀꯤꯕꯁꯨ ꯁꯨ ꯌꯥꯎꯗꯦ ꯃꯣꯏꯁꯦ ꯇꯧꯕꯁꯤ ꯁꯨꯝ
ꯀꯤ ꯗ ꯌꯨꯝꯗ ꯕꯤꯜꯗꯤꯡ ꯃꯊꯣꯟꯒ ꯁꯥꯔꯤꯗꯣ ꯀꯃꯥꯏꯅ ꯁꯥꯕꯅꯣ ꯉꯛꯇꯤ ꯉꯛꯏ
ꯂꯥꯏꯔꯤꯛꯁꯨ ꯍꯩꯕ ꯌꯥꯝꯕꯅꯤꯅ ꯃꯣꯏꯒꯤ ꯃꯦꯠꯁ ꯑꯗꯨ ꯗ ꯊꯥꯗꯔꯛꯄꯗꯀꯣ ꯀꯣꯛꯇꯣ
ꯎꯝ
ꯃꯣꯢꯁꯦ ꯄꯨꯔꯥ ꯑꯦꯗꯚꯥꯟꯁ ꯑꯣꯏꯔꯦ
ꯎꯝ
ꯂꯣꯟꯁꯨ ꯌꯥꯝ ꯈꯪꯉꯦ ꯃꯣꯏꯗꯤꯀꯣ
ꯎꯝ
ꯑ ꯆꯤꯡꯗꯒꯨꯝꯕ ꯆꯠꯂꯁꯨ ꯂꯣꯟꯁꯦ ꯃꯥꯁꯦ ꯅꯩꯔꯕꯅꯦ ꯃꯣꯢꯁ
ꯑꯩꯁ ꯅꯣꯅꯦꯔꯣꯝꯗꯒ ꯆꯠꯄ ꯌꯥꯗ꯭ꯔꯕꯅꯦ ꯑꯩꯈꯣꯏ ꯑꯣꯏꯅ ꯀꯥꯏꯔꯛꯄꯅꯤꯍꯦ ꯑꯈꯣꯏꯗꯒꯤ ꯍꯦꯟꯅ ꯍꯩꯔꯦꯕ
ꯑ ꯑ
ꯑꯥ ꯃꯣꯏ ꯃꯌꯥꯡ ꯑꯗꯣꯝꯗ ꯂꯩ ꯅꯅꯦꯔꯣꯝꯗ ꯂꯩꯕꯁꯤꯡꯗꯤ ꯏꯁ ꯌꯥꯝ ꯍꯩꯈ꯭ꯔꯦꯗ ꯑꯗꯨꯝ ꯂꯩꯕ ꯃꯥꯜꯂꯦ ꯅꯣꯅꯦꯗ ꯆꯠꯇꯕ ꯃꯥꯜꯂꯦꯕ ꯌꯨꯝ ꯁꯥꯔꯒ ꯑꯗꯨꯝ ꯂꯩꯕ ꯃꯥꯜꯂꯦ
ꯑꯩ ꯁꯤꯁ ꯌꯥꯈꯣꯏꯗꯤ ꯉꯁꯤ ꯀꯩ ꯏꯟꯁꯥꯡ ꯊꯣꯡꯕꯤꯈ꯭ꯔꯒꯦ
ꯑꯩꯈꯣꯏ ꯑꯂꯨꯒ ꯍꯋꯥꯏꯅꯦ
ꯑ ꯑꯗꯨ ꯑꯃꯨꯛꯀ ꯇꯥꯔꯦꯀꯣ ꯍꯣꯔꯦꯟ ꯅꯨꯡꯗꯥꯡꯒꯤꯁꯨꯔꯣ
ꯍꯣꯔꯡꯥꯦꯟ ꯅꯨꯡꯗꯥꯡꯒꯤꯗꯤ ꯌꯥꯎꯗ꯭ꯔꯦ ꯑꯗꯨꯝ ꯇꯨꯝꯈ꯭ꯔꯅꯤ
ꯆꯥꯛ ꯆꯗꯔꯒ
ꯑ ꯃꯪꯗ ꯃꯪꯈ꯭ꯔꯒꯦ ꯏꯟꯖꯥꯡ ꯍꯥꯎꯕ
ꯐꯣꯔꯦ ꯑꯗꯨ ꯑꯣꯖꯥ ꯑꯩꯁꯨ ꯍꯧꯖꯤꯛ ꯆꯥꯛ ꯏꯟꯁꯥꯡ ꯊꯣꯡꯅꯕ ꯇꯧꯈꯤꯒꯦ ꯃꯨꯛ ꯐꯥꯎꯅꯥꯁꯤ ꯀꯣ
ꯐꯥꯎꯅꯥꯁꯤ ꯀꯣ
ꯍꯣꯏ ꯊꯣꯡꯉꯨꯈꯤꯒꯦ ꯍꯣꯏ ꯍꯣꯏ ꯑꯩꯁꯨ ꯑꯗꯨꯝ ꯊꯕꯛꯇꯣ ꯇꯧꯊꯣꯛ ꯈꯤꯒꯦ ꯊꯝꯃꯦꯀꯣ